ꯍꯦꯜꯂꯣ ꯍꯦꯜꯂꯣ
ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯆꯥꯛ ꯆꯥꯔꯤꯌꯦ
ꯀꯩ ꯌꯦꯟꯁꯥꯡ ꯆꯥꯒꯦ
ꯑꯥ ꯉꯥ ꯊꯣꯡꯕ
ꯍꯥꯟꯅ ꯊꯣꯡꯕ
ꯃꯣꯏ ꯃꯃꯥ ꯍꯣꯏꯅ ꯇꯣꯡꯕꯤꯔꯤꯅꯦ
ꯍꯥ
ꯍꯣꯏ ꯃꯃꯥ ꯍꯣꯏꯅ ꯊꯣꯡꯕꯤꯕꯅꯦ
ꯑꯦ ꯅꯪꯗꯤ ꯊꯣꯡꯕ ꯍꯩꯇꯕ꯭ꯔꯣ
ꯑꯣ ꯑꯩꯗꯤ ꯆꯥꯛ ꯍꯦꯟꯁꯥꯡ ꯊꯣꯡꯕ ꯍꯩꯇꯦ
ꯀꯃꯥꯏꯅ ꯏꯅ ꯇꯛꯄꯤꯔꯥ
ꯍꯥ
ꯑꯩꯅ ꯇꯥꯛꯄꯤꯌꯨꯔꯥ
ꯇꯥꯛꯄꯤꯌꯨ ꯇꯥꯛꯄꯤꯌꯨ
ꯆꯥꯛ ꯆꯥꯔꯤꯔꯣ
ꯍꯣꯏ
ꯂꯣꯏꯔꯦꯍꯦ ꯑꯉꯛ ꯑꯉꯛꯄꯅꯤ ꯇꯧꯔꯤꯁꯦ
ꯎꯝ ꯅꯪꯗꯤ ꯆꯥꯗ꯭ꯔꯤꯕꯣ
ꯆꯥꯔꯦ ꯆꯥꯕ ꯂꯣꯏꯔꯒ ꯑꯩꯈꯣꯏꯗꯤ ꯄꯣꯊꯥꯔꯒ ꯂꯩꯔꯦ
ꯎꯝ ꯌꯥꯝ ꯕꯤꯖꯤ ꯑꯣꯏꯔꯦꯅꯦ ꯍꯥ
ꯑꯣꯏꯗꯦꯗ
ꯎꯝ
ꯑꯣꯢꯗꯤꯌꯦ
ꯊꯕꯛ ꯌꯥꯝ ꯆꯤꯜꯂꯦꯗ
ꯍꯨꯨꯝ ꯆꯤꯟꯗꯦꯗ
ꯍꯍ
ꯍ
ꯅꯨꯡꯉꯥꯏꯕ꯭ꯔꯥ ꯀꯃꯥꯏ ꯇꯧꯒꯦ
ꯅꯨꯉꯥꯢ ꯀꯩꯅꯣꯅꯦ ꯀꯩꯅꯣ ꯑꯥ ꯀꯩꯔ ꯑꯩ ꯍꯪꯒꯦ ꯇꯧꯕꯗꯣ ꯀꯥꯎꯈ꯭ꯔꯦꯅꯦ ꯑꯥ ꯅꯣꯢꯗꯣ ꯎꯁꯣꯏ ꯊꯣꯛꯇ꯭ꯔꯣ
ꯎꯝ
ꯊꯣꯛꯇꯦ
ꯍꯣꯏ ꯊꯣꯛꯇꯦ ꯈꯣꯏ ꯆꯥꯕ ꯐꯪꯗ꯭ꯔꯦ
ꯈꯣꯢ ꯈꯨꯟꯗꯗꯤ ꯎꯁꯣꯢ ꯌꯥꯝ ꯂꯩꯅ
ꯎꯝ
ꯔꯛꯄꯤꯌꯣꯔꯥ ꯊꯥꯔꯛꯄꯤꯌꯣꯔꯥ
ꯍꯣꯏ ꯊꯥꯔꯛꯑꯣ ꯑꯍꯝ ꯃꯥꯏ ꯂꯥꯛꯇꯕ꯭ꯔꯣ
ꯂꯥꯛꯇꯦ ꯍꯣꯔꯦꯟ ꯕꯣꯜ ꯌꯦꯡꯒꯦ ꯇꯧꯔꯒ ꯃꯩ ꯂꯥꯛꯇꯕ ꯋꯥꯅꯦ
ꯅꯨꯡꯊꯤꯟꯁꯨ ꯑꯝꯇ ꯂꯥꯛꯇ꯭ꯔꯣ
ꯂꯥꯛꯇꯦ ꯅꯪꯁꯦ ꯋꯥ ꯌꯥꯝ ꯉꯥꯡꯒꯟꯗꯕ ꯃꯥꯜꯂꯦꯗ
ꯋꯥ ꯌꯥꯝ ꯉꯥꯡꯉꯤ ꯁꯤꯗꯤ
ꯉꯥꯡꯗꯦꯗ
ꯑ ꯁꯥꯕꯅ ꯂꯣꯏꯔꯦꯅꯦ ꯁꯥꯁꯦ
ꯈꯣꯏꯁꯨ ꯁꯥꯏꯑꯦ ꯌꯥꯝꯅ ꯀꯩꯅꯣꯅꯦ ꯑ ꯅꯨꯡꯁꯤꯠ ꯁꯤꯠꯂꯒ ꯅꯣꯡ ꯆꯨꯕꯤꯠ ꯆꯨꯕꯤꯠ ꯇꯧꯔꯒ ꯁꯥꯅ ꯁꯥꯕꯅꯦ ꯀꯥꯡꯅ ꯌꯥꯝꯕꯅꯦ ꯂꯣꯏꯔꯦ ꯋꯥꯕꯁꯤꯗꯤ ꯂꯥꯏꯠꯅ ꯂꯥꯛꯇꯕ ꯃꯔꯣꯜ ꯑꯃ ꯅꯣꯏꯗꯤ ꯃꯤꯅꯔꯥ ꯑꯝ ꯀꯩꯅꯣ ꯀꯔꯤꯔꯥ ꯀꯥꯎꯈ꯭ꯔꯦ ꯑꯣꯛꯇꯣ ꯑꯣꯛꯇꯣ ꯑꯣꯛꯇꯣ
ꯑꯥ
ꯀꯃꯥꯏ ꯀꯃꯥꯏ ꯀꯃꯥꯏꯅ ꯊꯣꯡꯕ꯭ꯔꯕ ꯍꯥꯎꯒꯗꯕꯒꯤ ꯇꯥꯏꯞꯇ
ꯊꯥꯎ ꯍꯥꯞꯇꯕꯤꯗ ꯊꯣꯡꯉꯨꯅꯦ
ꯃꯥꯒꯤ ꯍꯥꯎꯕꯗꯒꯤ ꯊꯣꯡꯕ ꯂꯣꯏꯕꯐꯥꯎ ꯍꯥꯏꯕ ꯌꯥꯗ꯭ꯔꯣ ꯀꯃꯥꯏ ꯊꯣꯡꯒꯦ ꯍꯥꯏꯕꯗꯣ ꯑꯩꯁꯨ ꯍꯌꯦꯡ ꯑꯥ ꯅꯪ ꯍꯥꯏꯔꯛꯑꯗꯤ ꯑꯩꯁꯨ ꯌꯨꯝꯗ ꯊꯣꯡꯒꯦ ꯇꯧꯕ
ꯑꯥ ꯌꯥꯝ ꯈꯪꯅꯤꯡꯕꯩ ꯋꯥꯅꯤ ꯍꯥ
ꯌꯥꯝ ꯈꯪꯅꯤꯡꯕ ꯋꯥꯅꯤꯅꯦ ꯍꯥꯏꯕ ꯌꯥꯒꯗ꯭ꯔꯣ
ꯍꯩꯔꯛꯀꯦ ꯍꯩꯔꯛꯀꯦ ꯇꯥꯞꯅꯁꯦ ꯑꯍꯥꯟꯕꯗ ꯑꯩꯈꯣꯏꯅ ꯂꯩꯕꯥꯛꯅ ꯁꯦꯝꯕ ꯑꯃ ꯂꯩꯗꯅ ꯀꯣꯔꯐꯨ ꯑꯃ
ꯍꯣꯏ
ꯑꯗꯨ ꯄꯥꯏꯔꯣ ꯑꯗꯨꯒ ꯅꯪꯅ ꯒ꯭ꯌꯥꯁꯇ ꯊꯣꯡꯒꯦ ꯍꯥꯏꯗꯤ ꯌꯥꯏꯑꯕꯀꯣ
ꯎꯝ ꯑꯥ ꯒꯦꯁꯇ ꯊꯣꯡꯕ ꯁꯨꯔꯨꯄꯨꯗꯤ ꯑꯩꯒꯤꯗꯃꯛꯇꯤꯀꯣ ꯃꯩꯗ ꯊꯣꯡꯕꯗꯣ ꯑꯗꯨꯅ ꯍꯦꯟꯅ ꯑꯩꯈꯣꯏꯗ
ꯍꯣꯏ ꯑꯗꯨꯅ ꯍꯦꯟꯅꯗꯤ ꯍꯥꯎꯕꯅꯦ ꯑꯗꯣ ꯃꯔꯣꯏ ꯀꯩꯀꯥꯗꯣ ꯁꯥ ꯃꯔꯣꯏ ꯍꯥꯞꯄꯣ
ꯍꯣꯏ
ꯁꯥꯗꯣ ꯍꯥꯟꯅ ꯉꯧꯔꯣ
ꯎꯝ ꯑꯗꯨ ꯃꯇꯨꯡꯗꯤ
ꯅꯪꯅ ꯂꯣꯀꯦꯜꯒꯤ ꯃꯅꯥ ꯃꯁꯤꯡ ꯈꯔ ꯍꯥꯞꯀꯦ ꯍꯥꯏꯔꯁꯨ ꯍꯥꯞꯄ ꯁꯤꯡ ꯃꯅꯥ ꯍꯥꯞꯀꯦ ꯍꯥꯏꯔꯁꯨ ꯍꯥꯞꯄꯣ ꯁꯤꯡ ꯍꯥꯞꯄꯣ ꯆꯅꯝ ꯍꯥꯞꯄꯣ ꯄꯤꯌꯥꯁ ꯈꯔ ꯍꯥꯞꯄꯣ ꯑꯗꯨꯒ
ꯎꯝ
ꯐꯦꯁꯇꯣ ꯍꯥꯟꯅ ꯉꯥꯎꯊꯣꯛꯑꯅꯤꯗꯅ ꯃꯍꯤꯗꯣ ꯑꯗꯨ ꯃꯍꯤ ꯊꯣꯛꯑꯀꯥꯟꯗ ꯅꯪ ꯃꯅꯥ ꯃꯁꯤꯡꯗꯣ ꯈꯔ ꯍꯥꯞꯆꯤꯜꯂꯣ
ꯍꯣꯏ ꯅꯣꯏ ꯅꯣꯏꯗꯤ ꯑꯗꯨꯒꯨꯝꯕ ꯉꯥꯎꯕꯗꯣ ꯊꯥꯎ ꯍꯥꯏꯄ꯭ꯔꯣ ꯇꯧꯔꯤꯁꯤꯕꯣ
ꯑꯣ ꯑꯩꯈꯣꯏꯗꯤ ꯊꯥꯎ ꯍꯞꯔꯥ ꯆꯥꯏ ꯊꯥꯎ ꯌꯥꯝ ꯆꯥꯕꯅꯤꯅꯀꯣ ꯍꯥ
ꯇꯦ ꯑꯗꯣ ꯃꯥꯒꯤ ꯑꯣꯛꯀꯤ ꯀꯩꯅꯣ ꯃꯁꯥꯒꯤ ꯊꯥꯎ ꯊꯣꯛꯑꯦꯕꯀꯣ ꯑꯗꯨꯗ ꯑꯣꯏꯅ ꯑꯗꯨꯝ ꯉꯥꯎꯔꯒ ꯆꯥꯏꯌꯦ
ꯎꯝ ꯅꯣꯏ ꯏꯟꯁꯇꯥꯜꯗꯣ ꯌꯥꯝ ꯍꯧꯔꯝꯗꯧ ꯃꯥꯟꯗꯦ
ꯍꯣꯏ ꯏꯁꯇꯥꯜꯗꯤ ꯄꯨꯔꯥ ꯍꯥꯎꯕꯅꯤ ꯊꯥꯎ ꯍꯥꯞꯇꯕꯤꯗꯀꯣ ꯎꯝ ꯀꯩꯅꯣ ꯑꯥ ꯃꯁꯥꯂꯥ ꯀꯩꯀꯥꯁꯨ ꯍꯥꯞꯇꯦꯕ ꯑꯗꯨꯝ ꯑꯩꯈꯣꯏꯅ ꯀꯩꯅꯣ ꯑꯩꯈꯣꯏꯅ ꯍꯥꯎꯖꯕꯗꯣ ꯑꯩꯈꯣꯏꯅ ꯁꯦꯝꯖꯕꯗꯣ ꯀꯩꯌ ꯍꯥꯎꯕꯗꯣ ꯑꯣꯔꯒꯥꯅꯤꯛ ꯑꯣꯏꯅ ꯁꯦꯝꯕꯗꯣ ꯑꯣꯔꯒꯥꯅꯤꯛꯀꯤ ꯄꯣꯠ ꯈꯛꯇ ꯍꯥꯞꯄꯒ
ꯎꯝ ꯁꯥꯗꯤ ꯑꯇꯣꯞꯄ ꯍꯥꯏꯗꯤ ꯃꯅꯥ ꯃꯁꯤꯡ ꯍꯥꯏꯗꯤ ꯍꯥꯏꯗꯤ ꯃꯅꯥ ꯃꯁꯤꯡꯗꯣ ꯍꯥꯏꯗꯤ ꯌꯥꯝ ꯑꯣꯔꯒꯥꯅꯤꯛꯀꯤ ꯄꯣꯠꯇ ꯍꯥꯞꯂꯤꯉꯥꯏ ꯍꯥꯎꯕꯅꯦ ꯍꯥꯏꯗꯤ ꯃꯅꯥ ꯃꯁꯤꯡꯗꯣ
ꯆꯤꯡꯒꯤ ꯑꯣꯏꯕ ꯀꯩ ꯀꯩꯒꯤ ꯑꯣꯏꯕꯀꯣ ꯑꯗꯨꯒꯨꯝꯕ ꯍꯥꯞꯆꯤꯜꯂꯅꯤ ꯑꯗꯣ ꯍꯥꯏꯗꯤ ꯀꯦꯃꯤꯀꯦꯜ ꯌꯥꯎꯗꯕ ꯄꯣꯠꯇꯣ ꯍꯥꯞꯔꯗꯤ ꯑꯗꯨꯝ ꯍꯥꯥꯎꯒꯅꯤ
ꯑꯗꯨꯅꯦ ꯑꯗꯨꯅ ꯍꯦꯟꯅ ꯍꯥꯎꯋꯦ ꯑꯗꯨꯅ ꯅꯪꯅ ꯉꯁꯥꯏ ꯍꯥꯏꯕ ꯀꯩꯅꯣꯒꯤꯑꯥ ꯀꯔꯤꯔꯥ ꯀꯔꯤꯒꯤ ꯑꯥ ꯂꯩꯕꯥꯛꯅ ꯁꯦꯝꯕ ꯍꯥꯏꯕ꯭ꯔꯣ
ꯀꯣꯔꯐꯨꯗꯣ
ꯍꯣꯏ ꯑꯗꯨꯗ ꯊꯣꯡꯕꯗꯣ ꯊꯤ ꯍꯥꯎꯋꯦꯉꯣ
ꯎꯝ ꯁꯤꯡ ꯃꯅꯥꯗꯣ ꯍꯥꯞꯆꯜꯂꯅꯤ ꯂꯥꯁꯇ ꯑꯗꯨꯒ ꯍꯪꯒꯥꯝꯗꫭ ꯄꯦꯠ ꯄꯦꯠ ꯂꯥꯎꯕ ꯍꯪꯒꯥꯝꯗꯣ ꯂꯥꯁꯇ ꯊꯥꯛꯑꯅꯤ ꯑꯗꯨꯒ ꯑꯁ ꯂꯣꯏꯔꯦ ꯑꯗꯨ ꯈꯨꯍꯥꯎꯗꯨꯗꯤ ꯕꫭ ꯅꯥꯕ
ꯎꯝ ꯑꯗꯨꯅꯦ ꯍꯥꯎꯔꯝꯗꯧ ꯃꯥꯜꯂꯦ
ꯎꯝ ꯁꯤꯡ ꯃꯅꯥꯗꯨ ꯂꯩꯔꯗꯤ ꯁꯤꯡ ꯉꯥꯏꯍꯥꯛ ꯁꯤꯡ ꯃꯅꯥꯗꯨꯁꯨ ꯍꯥꯞꯄ ꯌꯥꯏꯕꯀꫭ ꯑꯗꯨ ꯍꯦꯟꯅ ꯍꯥꯎꯋꯦ ꯄ꯭ꯔꯦꯁꯇꯣ
ꯍꯣꯏ
ꯁꯨꯃꯥꯡꯗ ꯍꯦꯛ ꯂꯩꯊꯣꯛꯑ ꯍꯦꯛ ꯀꯩꯅꯣ ꯇꯧꯔꯒ ꯏꯁꯤꯡꯗ ꯐꯠ ꯆꯥꯝꯊꯣꯛꯔꯒꯀꯣ
ꯍꯣꯏ ꯑꯗꯨ ꯍꯌꯦꯡ ꯅꯪꯅ ꯍꯥꯏꯕꯗꯨ ꯁꯦꯝꯃꯒ ꯀꯩꯅꯣꯒꯤ ꯑꯣ ꯂꯩꯕꯥꯛꯀꯤ ꯀꯩꯅꯣꯗ ꯁꯦꯝꯕ ꯇꯥꯔꯦꯅ
ꯇ꯭ꯔꯥꯏ ꯇꯧꯔ ꯌꯦꯡꯉꯣ ꯑꯃꯔꯛ
ꯑꯗꯨꯝꯃꯥꯏꯅ ꯁꯦꯝꯃꫭ ꯑꯗꫭ ꯀꯩꯅꯣꯗꯤ ꯌꯦꯟꯗꯤ ꯀꯝꯃꯥꯏꯟ ꯊꯣꯡꯕ
ꯌꯦꯟꯗꯤ ꯑꯗꯨꯝ ꯄꯪꯊꯣꯡ ꯊꯣꯡꯕꯅꯤꯗ
ꯑꯦ ꯑꯩꯈꯣꯏꯗꯤ ꯄꯡꯊꯣꯡ ꯊꯣꯡꯗꯦ ꯐꯖꯅ ꯊꯣꯡꯉꯒ ꯆꯥꯕꯅꯤ ꯑꯗꯨꯗꯤ ꯀꯩꯅꯣꯅꯤꯅ ꯕ꯭ꯔꯣꯏꯂꯔꯁꯤꯡꯗꯤꯀꯣ ꯄꯪꯊꯣꯡ ꯊꯣꯡ ꯃꯍꯤ ꯊꯣꯛꯄꯗꯣ ꯌꯥꯝ ꯍꯥꯎꯇꯦꯕ
ꯎꯝ
ꯈꯔ ꯃꯣꯔꫭꯛ ꯁꯥꯇꯛ ꯁꯥꯔꯒ ꯀꯩꯅꯣ ꯉꯥꯎꯕꯗꯨꯅ ꯄꯥꯝꯖꯕ ꯍꯥꯏꯕ ꯇꯥꯔꯦ
ꯑꯗꯨꯏꯅꯤꯗ ꯑꯗꯨꯕꯨ ꯑꯩꯅ ꯍꯣꯏ ꯑꯩꯅ ꯀꯩꯅꯣꯅꯦ ꯍꯩꯇꯕ ꯑꯃꯗꯤꯀꯣ ꯎꯠꯇꯤ ꯊꯣꯡꯕ ꯍꯩꯇꯕ
ꯎꯝ ꯎꯇꯤ ꯀꯔꯤꯒꯤ ꯊꯣꯡꯕ ꯍꯩꯔꯣꯏꯗꫭꯏꯅꯣ
ꯑꯗꫭ ꯍꯥꯏꯕꯤꯌꯨꯗꯅ ꯀꯝꯃꯥꯏ ꯊꯣꯡꯕ꯭ꯔ
ꯎꯇꯤ ꯊꯣꯡꯕ ꯍꯥꯏꯕꯨ ꯀꯨꯀꯔꯗ ꯍꯥꯟꯅ ꯀꯥꯝꯊꯣꯛꯑꯅꯤ ꯃꯪꯒꯜꯗꫭ
ꯍꯣꯏ
ꯀꯥꯝꯕ ꯂꯣꯏꯔꯅꯤ ꯑꯗꯨꯗ ꯅꯥꯀꯨꯞꯄꯤꯗꫭ ꯍꯥꯞꯆꯜꯂꯅꯤ
ꯑꯗꯣ ꯑ ꯀꯩꯅꯣ ꯎꯝ ꯃꯆꯨ ꯊꯣꯛꯄ ꯑꯣꯏꯔꯗꯤ ꯃꯅꯥ ꯑꯣꯏꯔꯗꯤ ꯌꯥꯏꯌꯦꯅ ꯑꯃ ꯅꯥꯀꯨꯞꯄꯤ ꯍꯥꯏꯕ ꯂꯩꯇꯦꯅ ꯏꯌꯥ ꯌꯥꯕ ꯅꯠꯇ꯭ꯔꯣ ꯄꯥꯟꯒꯤ ꯃꯅꯥꯒꯨꯝꯕꯁꯨ ꯌꯥꯕ ꯅꯠꯇ꯭ꯔꯣ
ꯌꯥꯥꯕꯅꯦꯗ
ꯑꯗꯨ ꯀꯔꯝꯕꯅ ꯍꯥꯎꯕꯗꯤ
ꯎꯠꯇꯤ ꯃꯈꯜ ꯌꯥꯝ ꯂꯩꯗꯦ ꯍꯥꯏꯗꯤ ꯃꯅꯥ ꯃꯁꯤꯡ ꯍꯥꯞꯄꯝ ꯎꯠꯇꯤ ꯂꯩꯌꯦ
ꯑꯗꯣ ꯑꯩꯗꯤ ꯑꯥ ꯀꯩꯅꯣ ꯃꯅꯥ ꯃꯁꯤꯡ ꯍꯥꯞ ꯑꯗꯨꯅ ꯑꯣꯏꯅ ꯆꯥꯅꯤꯡꯉꯦ ꯑꯗꯨ ꯁꯦꯝꯕꯗꯤ ꯍꯥꯏꯇꯦ
ꯎꯇꯤ ꯑꯁꯪꯕ꯭ꯔ ꯅꯪ ꯄꯥꯝꯃꯤꯁꯤꯅ
ꯃꯥꯅꯦ ꯀꯩꯅꯣ ꯑꯥ ꯀꯩꯅꯣ ꯎꯝ ꯃꯨꯆꯨ ꯊꯣꯛꯄꯗꯣ
ꯎꯝ ꯒ꯭ꯔꯤꯟ ꯊꯣꯛꯄꯗꯨꯔꯕ ꯑꯗꯨ ꯎꯠꯇꯤ ꯑꯁꯪꯕꯅꯦ
ꯑꯗꯨꯗꯣ ꯍꯥꯎꯗꯤ ꯍꯥꯎꯕ ꯑꯩꯅꯗꯤ ꯊꯣꯡꯕ ꯍꯩꯇꯕ ꯑꯗꯣ ꯃꯥꯒꯤ ꯗꯤꯇꯦꯜ ꯍꯥꯏꯕꯤꯕ ꯌꯥꯒꯦꯔꯣ
ꯑꯩꯅ ꯍꯥꯏꯕꯗꯨꯅꯤ
ꯀꯃꯥꯏꯅ ꯊꯣꯡꯕ
ꯃꯉꯥꯜꯗꯣ ꯍꯥꯟꯅ ꯍꯥꯞꯔꯅꯤꯅ ꯃꯁꯤꯡ ꯃꯅꯥꯗꯨ ꯂꯣꯏ ꯍꯥꯞꯆꯤꯜꯂꯅꯤ ꯑꯗꯨꯒ ꯃꯥꯁ ꯏꯁꯤꯡ ꯁꯧꯕ ꯍꯧꯔꯀꯥꯟꯗ ꯊꯨꯝ ꯀꯩꯀꯥꯗꯨ ꯂꯣꯏ ꯊꯥꯛꯆꯜꯂꯅꯤ ꯃꯣꯔꯣꯛ ꯀꯩꯀꯥꯗꯣ ꯑꯗꯨ ꯁꯧꯁ ꯁꯧꯔꯒ ꯑꯗꯨꯝ ꯃꯊꯟꯇ ꯍꯥꯏꯗꯤ ꯑꯗꯨꯗ ꯄꯥꯎꯗꯔ ꯑꯃꯥ ꯍꯥꯞꯆꯤꯜꯂꯅꯤꯗꯅ
ꯀꯩꯕ ꯍꯥꯎꯄꯗꯤ ꯀꯃꯥꯏꯅ ꯍꯥꯏꯕ
ꯏꯁꯤꯡ ꯁꯥꯎꯕ ꯍꯧꯔꯅꯤꯗꯅ ꯑꯗꯨ ꯃꯨꯟꯕ ꯍꯧꯔꯅꯤꯗꯅ ꯄꯦꯠ ꯄꯦꯠ ꯂꯥꯎꯕ
ꯑꯦ ꯁꯥꯎꯔꯕꯣ ꯅꯪꯕꯣ
ꯑꯗꯨ ꯇꯧꯔ ꯀꯥꯟꯗ ꯀꯔꯤ ꯍꯥꯏꯕ꯭ꯔꯥ
ꯄꯦꯠ ꯄꯦꯠ ꯂꯥꯎꯕ ꯍꯧꯔꯒ
ꯃꯐꯣꯟ ꯊꯣꯛꯄ ꯑꯃꯥ ꯂꯩꯅ
ꯃꯈꯣꯟ
ꯃꯐꯣꯟ ꯊꯣꯛꯄꯗꯨ
ꯑꯣ ꯃꯥꯕꯨ ꯄꯦꯠꯍꯟꯕꯗꯣ ꯄꯥꯎꯗꯔ ꯑꯃꯗꯣ
ꯎꯝ ꯆꯥꯗꯕ ꯀꯥꯞꯄ ꯍꯥꯏꯕ꯭ꯔꯥ
ꯍꯥ ꯑꯗꯣ ꯍꯥꯞꯄꯅꯤ ꯁꯣꯗꯥꯗꯣ ꯑꯥ
ꯍꯥꯞꯆꯜꯂꯅꯤ
ꯍꯣꯏ
ꯑꯗꯨꯝ ꯁꯥꯎ ꯁꯥꯎꯔꯒ ꯃꯥꯏꯗꯣ ꯌꯥꯝ ꯀꯟꯅ ꯊꯥꯗꯕꯤꯗ ꯊꯣꯡꯗꯧꯕ ꯎꯠꯇꯤ ꯊꯣꯡꯕꯗꯤ
ꯑꯣ ꯑꯗꯨꯃꯥꯏꯟ ꯇꯧꯕ꯭ꯔꯣ ꯅꯍꯥꯟꯗꯤ ꯑꯩꯀꯣ ꯑꯩ ꯊꯣꯡ ꯏꯌꯣꯀꯣ
ꯑꯣ
ꯗꯨ ꯊꯣꯡꯉꯒ ꯀꯥꯈꯤꯕ ꯋꯥꯅꯦ ꯃꯈꯥꯗꯣ
ꯍꯨꯝ
ꯀꯥꯈꯤꯕꯗꯣ ꯑꯗꯨꯗꯒꯤꯗꯤ ꯑꯃꯨꯛꯀ ꯁꯨꯛꯊꯣꯡ ꯊꯣꯡꯗ꯭ꯔꯦ